ꯎꯝ ꯍꯂꯣ ꯀꯤ ꯇꯕ꯭ꯔꯣ
ꯑꯣ ꯍꯧꯒꯠꯇ꯭ꯔꯤꯕ꯭ꯔꯣ
ꯍꯧꯖꯤꯛ ꯀꯅꯥ ꯍꯧꯒꯠꯇꯕ ꯂꯩꯒꯦ
ꯎꯝ ꯆꯗ꯭ꯔꯤ
ꯑꯆꯥ ꯀꯔꯤꯒꯤꯔꯣ
ꯎꯝ ꯃꯩ ꯂꯥꯛꯇꯕꯒꯤ
ꯍꯣ ꯁꯥꯔꯝꯒꯅꯤꯀꯣ
ꯎꯝ ꯀꯩꯅꯣꯁꯦ
ꯑꯣ ꯀ꯭ꯔꯤ ꯌꯦꯡ ꯁꯥꯡ ꯊꯣꯡꯖꯕ꯭ꯔꯣ
ꯃꯥꯏꯔꯦꯟ ꯃꯥꯏꯔꯦꯟ ꯄꯨꯛꯀꯪꯕ
ꯎꯝ ꯍꯥꯎꯒꯅꯤꯅꯦ
ꯎꯝ
ꯑꯆꯥ
ꯅꯪꯗꯤ
ꯑꯈꯨꯏꯔꯣ ꯀꯔꯤꯕ꯭ꯔꯣ
ꯀꯩ ꯏꯟꯖꯥꯡ ꯆꯥꯒꯦ
ꯑꯩꯈꯣꯏꯗꯤ ꯎꯇꯤ ꯆꯥꯏꯌꯦ ꯉꯁꯤꯗꯤ
ꯎꯝ ꯊꯤꯜꯂꯛꯇꯕ ꯑꯗꯨꯒ
ꯀꯔꯤ
ꯊꯤꯜꯂꯛꯇꯕ ꯑꯗꯨꯒ ꯎꯇꯤ ꯊ‌ꯣꯡꯔꯒ
ꯂꯥꯞꯄꯅꯤꯅ ꯀꯔꯤ ꯎꯄꯥꯏ
ꯄꯥꯏ ꯂꯩꯇ‌ꯦꯍ‌ꯦ
ꯐꯅꯤ ꯎꯄꯥꯏ ꯂꯩꯇ꯭ꯔꯥꯁꯨ ꯄꯥꯏꯍꯜꯂꯛꯀꯗꯕꯅꯤ
ꯃꯥꯅꯦ
ꯀꯩ ꯇꯧꯔꯝꯃꯤꯅꯣ
ꯀꯩꯁꯨ ꯇꯧꯗꯦꯗ ꯑꯩꯈꯣꯏ ꯔꯨꯝ ꯃꯅꯨꯡ ꯗꯨꯝ ꯐꯝꯃ ꯂꯩꯕꯅꯦ
ꯅꯪꯍꯧꯗ꯭ꯔ‌ꯣ
ꯀꯔꯤꯕ
ꯅꯨꯡꯁꯥ ꯁꯥꯗ꯭ꯔꯣ
ꯍꯩꯁ ꯅꯨꯡꯁꯥꯗꯤ ꯐꯩꯌꯥ꯭ꯔꯅꯦ ꯃꯩꯗꯒꯤ ꯍ‌ꯦꯟꯅ ꯁꯠꯊꯤꯌ‌ꯦ
ꯃꯩꯀ‌ꯦ ꯁꯨꯛꯆꯤꯜꯂ‌ꯣ
ꯑꯗꯨꯅꯦ ꯑꯥ ꯁꯤꯒ‌ꯦ ꯇꯧꯑ‌ꯦ ꯂꯥ꯭ꯏꯠꯅ ꯂꯥꯛꯇꯕꯅꯦ ꯎ ꯂꯣꯏꯔꯦ ꯂꯣꯏꯔꯦ
ꯑꯣꯄ꯭ꯔ‌ꯦꯁꯟ ꯐꯖꯅ ꯗꯨꯝ ꯑꯣꯝꯁꯤꯜꯂꯒꯦ
ꯎꯝ ꯗꯩꯅ‌ꯦ ꯁꯕꯅ ꯎꯄꯥꯏ ꯂꯩꯇ‌ꯦ
ꯐꯥꯏꯠ ꯆꯠꯇ‌ꯣꯏꯔ‌ꯣ ꯉꯁꯤ
ꯀꯗꯥꯏꯁꯨ ꯆꯠꯂ‌ꯣꯏꯗ ꯉꯁꯤ ꯌꯨꯝꯗ ꯑꯗꯨꯝ ꯂꯩꯒꯅꯤ
ꯁꯤꯃ ꯌꯦꯡ ꯂꯩꯒꯦ ꯍꯥꯏꯔꯣ
ꯍꯣꯏ ꯗꯨꯃꯥꯏꯅ ꯇꯧꯕ ꯇꯥꯔꯦ ꯎꯝ
ꯅꯨꯡꯉꯥꯏꯀ‌ꯣ ꯃꯤꯗꯤ
ꯑꯗꯨꯃꯥꯏꯅ ꯇꯧꯗꯗꯤ ꯄꯥꯏ ꯂꯩꯇ‌ꯦ
ꯎꯝ
ꯎꯏ ꯁꯃꯟꯕꯅ ꯀꯩ ꯇꯧꯒꯦꯔꯣ ꯉꯁꯤꯗꯤ
ꯑꯩꯁꯨ ꯑꯗꯨꯝ ꯂꯩꯒꯅꯤꯗ ꯒꯦꯝ ꯁꯥꯟꯅꯔꯒ
ꯑꯠꯁꯥ ꯐꯩ ꯐꯩ
ꯒꯦꯝ ꯒꯦꯝ ꯅꯠꯇ꯭ꯔꯥꯗꯤ ꯎꯄꯥꯏ ꯂꯩꯇ‌ꯦ
ꯃꯥꯅꯦ ꯃꯥꯅꯦ ꯗꯨꯅ‌ꯦ ꯅꯨꯡꯉꯥꯏꯕ ꯖꯥꯠꯅꯤ ꯒꯦꯝ ꯁꯥꯟꯅꯕꯁꯨ
ꯎꯝ
ꯍꯥꯎꯇ‌ꯦ ꯅꯠꯇ°
ꯑꯩꯈꯣꯏꯒꯤ ꯁꯤꯟꯐꯝ ꯍꯥꯏꯔꯗꯤ ꯎꯝ ꯒ°ꯝ ꯁꯥꯟꯅꯕ
ꯎꯝꯝ ꯗꯨꯅꯦ ꯗꯨꯅꯦ
ꯑꯁ°ꯡꯕꯅ°
ꯃꯥꯅꯦ ꯃꯥꯅꯦ ꯍ‌ꯣꯁ ꯁꯥꯏꯌ° ꯁꯥꯏꯌ°
ꯁꯥꯒꯅꯨꯍ° ꯏꯪꯉꯨ
ꯍꯨꯝ ꯍꯨꯝ ꯏꯁꯤꯡ ꯐꯨꯒ꯭ꯔꯤꯒꯨꯝꯕ ꯇꯨꯔꯦꯟꯒꯨꯝꯕꯒ ꯃꯅꯥꯛꯇ ꯂꯩꯔꯗꯤ ꯅꯨꯡꯉꯥꯏꯅꯉꯥꯏꯅ°
ꯎꯝ
ꯌꯥꯗ꯭ꯔ° ꯌꯥꯗ꯭ꯔ° ꯌꯔꯅꯤꯗ
ꯌꯥꯔꯝꯃꯣꯏꯗ
ꯌꯥꯔꯅꯤ ꯂꯩꯗꯤ ꯂꯩꯅꯤꯡꯕꯅ° ꯑꯗꯨꯕꯨ ꯀꯔꯤ ꯎꯄꯥꯏ
ꯑꯩ ꯂꯩꯍꯟꯒꯦ ꯑꯩ ꯂꯩꯍꯟꯒꯦ ꯑꯩ ꯄꯦꯔꯥꯆꯨꯗꯨ ꯄꯥꯏꯔꯒ
ꯍꯣꯏ ꯍꯣꯏ ꯌꯥꯏ ꯌꯥꯏ ꯀꯥꯏꯗꯦ ꯑꯗꯨꯁꯨ
ꯄ°ꯔꯥꯆꯨꯅ ꯄꯥꯏꯕ꯭ꯔꯥꯕꯨ ꯏꯁꯤꯡꯅ ꯍꯦꯟꯅ ꯄꯥꯏꯒꯅꯤꯀꯣ ꯃꯈꯥꯗ
ꯏꯁꯤꯡ
ꯄꯥꯗꯅ ꯃꯈꯥꯗ ꯄꫭꯠ ꯂꯩꯇ꯭ꯔ° ꯀ꯭ꯔꯤ ꯇꯧꯕ꯭ꯔꫭ ꯍꯧꯖꯤꯛꯇꯤ
ꯀꯔꯤꯁꯨ ꯇꯧꯗ° ꯃꯩ ꯂꯥꯛꯄ ꯉꯥꯏꯔꯒ ꯐꯝꯃꯤꯌ°
ꯎꯝ ꯎꯝ
ꯒꯦꯝ ꯁꯥꯟꯅꯗꯣꯏ ꯁꯔꯨꯛ ꯑꯈꯣꯏ
ꯎꯝ ꯅꯨꯡꯁꯥꯥꯗꯤ ꯁꯥꯗꯦ ꯅꯣꯡꯃꯪꯉꯦ ꯅꫭꯡꯁꯥ ꯁꯥꯗ꯭ꯔꯁꯨ ꯁꯥꯏ
ꯎꯝ ꯎꯝ ꯅꫭꯡ ꯃꯪꯉꯁꯨ
ꯎꯝ
ꯍꯤ ꯄꯥꯏ ꯗ ꯀꯥꯡꯅ ꯆꯤꯛꯄꯑꫭ ꯂꯣꯏꯔꯦ ꯂꯣꯏꯔꯦ ꯅꯨꯡꯊꯤꯜꯗ ꯐꯥꯎꯁꯨꯝ
ꯑꯩꯗꯤ ꯀꯥꯡ ꯆꯤꯛꯑꯁꯨ ꯀꯔꯤꯝ ꯈꯟꯕꯤꯗ°
ꯍꫭꯏꯗꯨꯁꯨ ꯑꯁ ꯑꯩꯈꫭꯏꯗꯤ ꯎꯄꯥꯏ ꯂꯩꯇ° ꯑꯗꯨꯅ ꯑꯩꯁꯨ ꯂꯩꯇ꯭ꯔꯦ
ꯌꯦꯔꯨꯝꯒꯤ ꯃꯀꯨꯛ ꯊꯥꯎ ꯑꯗꯨꯗꯤ
ꯅꯨꯡꯊꯤꯟꯅ ꯌꯥꯝ ꯁꯥꯕꯩ ꯑꯃꯨꯛꯀ ꯃꯅꯝ ꯇꯥꯅꯤꯡꯗꯕ ꯗꯨꯏꯒꯤꯅ°
ꯑꯩꯗꯤ ꯃꯩ ꯂꯥꯛꯑꯦ ꯍꯔꯥꯎꯔꯦ
ꯍꯧꯖꯤꯛꯔꯣ
ꯑꯥꯎ
ꯅꯨꯡꯉꯥꯏꯅꯤꯗ
ꯍꫭꯏꯃ ꯂꫭꯏꯔ° ꯁꯥꯕꯅ
ꯑꯩꯗꯤ ꯃꯤ ꯂꯥꯛꯇ꯭ꯔꯕꯣ
ꯍꯣꯏ ꯂꯥꯛꯇ꯭ꯔꯤ ꯑꯈꯣꯏꯗꯤ ꯂꯥꯛꯅꯉꯥꯏ ꯃꯩꯒꯤ ꯀꯔꯤ ꯀꯩꯅꯣꯃ ꯂꯣꯢꯈ꯭ꯔꯕ ꯃꯥꯜꯂꯦꯅꯦ ꯑꯩꯈꯣꯏꯁꯦ
ꯎꯝ ꯍꯥꯄꯄꯣ ꯗꯨꯗꯤ ꯐꯤꯅꯥꯟꯅꯕ
ꯑꯗꯨꯗꯤ ꯍꯣꯔꯦꯟ ꯏ ꯀꯥ ꯂꯩꯔꯒ ꯃꯣꯏꯁꯦ ꯍꯥꯞꯅꯉꯥꯏ ꯃꯥꯜꯂꯦ
ꯑꯆꯥ
ꯍꯧꯖꯤꯛꯄꯨꯗꯤ ꯌꯥꯔꯛꯈꯤꯔꯣꯏ ꯏꯃꯥꯅꯦ
ꯈ ꯃꯥ
ꯁꯥꯃꯟꯗꯅ
ꯍꯝ
ꯌꯥꯗ꯭ꯔꯦ ꯌꯥꯗ꯭ꯔꯦ ꯅꯨꯡꯉꯥꯏꯕ꯭ꯔꯣ ꯃꯩ ꯂꯥꯛꯄꯗꯨꯣ ꯐꯦꯟ ꯊꯥꯔ ꯅꯨꯡꯉꯥꯏꯅ ꯐꯝꯔꯝꯒꯅꯤꯅꯦ ꯅꯪꯗꯤ
ꯏꯁ ꯁꯥꯗꯦꯗ ꯀꯤꯆꯟꯗ ꯂꯩꯌꯦ ꯑꯩꯗꯤ
ꯑꯣ
ꯀꯤꯆꯟꯗꯗꯤ ꯁꯥꯥꯕꯅꯦ ꯍꯥꯢꯗꯤ ꯁꯤꯂꯤꯡꯥꯨ ꯊꯥꯗꯦ ꯄꯨꯔꯥ ꯑꯗꯨꯅ ꯍꯧꯗꯣꯡꯒꯤ ꯎ ꯆꯥꯛ ꯄꯤꯖꯒꯦ ꯆꯪꯕ
ꯅꯠꯇꯔꯒ ꯍꯧꯗꯣꯡ ꯊꯝꯕꯔ ꯅꯣꯏ
ꯑꯧ ꯍꯧꯗꯣꯡ ꯁꯨ ꯍꯨꯏ ꯁꯄ
ꯑꯣꯗꯤ ꯍꯧꯗꯣꯡ ꯀꯨꯏꯕꯗꯤ ꯄꯥꯈꯥꯏꯅꯗꯦꯗ
ꯍꯩ ꯅꯗꯦ ꯑꯗꯨ ꯑꯣꯏꯔꯁꯨ ꯆꯥꯛ ꯆꯥꯕꯗꯣ ꯂꯤꯞꯄ ꯌꯗꯕꯅꯤꯅ ꯆꯥꯔꯤꯅꯤ
ꯍꯣꯏ ꯍꯣꯏ ꯑꯗꯨꯕꯨꯗꯤ ꯀꯣ ꯃꯣꯏꯁꯨ ꯀꯃꯅꯤꯅ
ꯑꯩꯁꯨ ꯄꯥꯝꯃꯨꯕ
ꯍ ꯍꯥꯏꯗꯤ
ꯑꯁ ꯑꯇꯣꯞꯄꯗꯤ ꯃꯤ ꯑꯇꯣꯞꯄꯗꯤ ꯍꯧꯗꯣꯡꯉꯒ ꯇꯨꯛꯃꯤꯟꯅꯔꯒꯀꯣ ꯑꯁ ꯑꯩꯗꯤ ꯂꯩꯇꯦ ꯄꯥꯝꯗꯦ
ꯄꯝꯗꯦ ꯄꯝꯗꯦ ꯑꯩꯁꯨꯕꯤꯠ ꯂꯩꯇꯦ
ꯂꯩꯩꯗꯅꯥꯗꯤ ꯍꯧꯗꯣꯡꯝꯒ ꯇꯨꯃꯤꯟꯅꯔꯦ ꯃꯥꯒꯤ ꯁꯣꯔ ꯍꯣꯟꯁꯤꯟꯂꯝꯃꯗꯤ ꯎꯝ ꯇ ꯑꯃ ꯎꯝ ꯀꯩꯅꯣꯃ ꯇꯧꯕꯅꯦ
ꯏꯃꯣꯠꯇ ꯃꯣꯠꯄꯅꯦ ꯍꯧꯗꯣꯡꯁꯦ ꯃꯤꯒꯤ ꯂꯝꯗꯗꯤ ꯁꯦꯡꯅ ꯊꯝꯃꯅꯤꯅꯀꯣ ꯃꯣꯏ ꯑꯣꯏꯗꯤ ꯈꯔꯗꯤ ꯌꯥꯔꯤꯌꯦ
ꯎꯝ
ꯑꯩꯈꯣꯏꯒꯤ ꯂꯝꯗꯗꯤ ꯌꯥꯗ꯭ꯔꯦ
ꯎꯝ ꯎ
ꯍꯧꯗꯣꯡꯒꯤ ꯃꯁꯛ ꯀꯨꯏꯅꯦ
ꯀꯗꯥꯏꯁꯨ ꯆꯠꯂꯣꯏꯗ꯭ꯔꯣ ꯉꯁꯤ ꯅꯨꯡ ꯊꯤꯟꯗꯤ
ꯈꯪꯗꯦꯗ ꯆꯠꯁꯤꯔ ꯆꯠꯂꯣꯏꯁꯤꯔ ꯈꯪꯂꯤꯕꯅꯦ ꯋꯥꯈꯜꯁꯦ ꯀꯔꯤꯕꯨ ꯇꯧꯁꯤꯔꯥꯅ
ꯎꯝ ꯎꯝ
ꯑꯗꯨꯕ ꯈꯪꯗꯦ
ꯎꯝ
ꯑꯣꯁꯅ ꯄꯆꯥꯁꯦ ꯦꯝꯗꯥꯖꯅ ꯄꯆꯥꯁꯤ
ꯑꯣ ꯅꯨꯡꯉꯥꯏꯒꯅꯤ ꯅꯨꯡꯉꯥꯏꯅꯤ ꯅꯨꯃꯤꯠ ꯈꯔ ꯀꯃꯥꯏ ꯑꯣꯏꯔꯗꯤꯒꯣ ꯊꯣꯛꯄ ꯌꯥꯝ ꯅꯨꯡꯉꯥꯏꯒꯅꯤ
ꯎꯝ ꯁꯟꯗꯛꯁꯦ ꯁꯥꯟꯅꯕꯗꯣ ꯄꯥꯛ ꯇꯣꯏꯅ ꯆꯠꯇꯕꯅꯤꯅꯦ ꯋꯥꯕ ꯍꯥꯏꯕꯗꯨꯣ ꯑꯣꯏꯔꯦ ꯑꯃꯔꯛꯈꯛ ꯑꯩ ꯉꯍꯥꯛꯇꯪ ꯁꯥꯟꯅꯔꯒꯀꯣ ꯍꯨꯃꯥꯡꯗꯣ ꯈꯨꯠꯇꯨ ꯈꯄꯋꯥꯗꯨꯗꯤ ꯑꯗꯨꯗꯤ ꯏꯃꯥꯏ
ꯎꯝ ꯎꯝ ꯗꯨꯕꯨꯗꯤ ꯍꯣꯏ ꯀꯨꯏꯃꯟꯅ ꯁꯥꯟꯅꯗ꯭ꯔꯗꯤ ꯑꯣꯏꯕꯅꯦ ꯫
ꯑꯩꯈꯣꯏꯗꯣ ꯑꯁ ꯇꯟꯕ ꯍꯥꯏꯇꯥꯔꯦ ꯁꯥꯟꯅꯕ ꯑꯃꯨꯛ ꯆꯠꯄꯗꯣ ꯑꯗꯨꯅ ꯑꯃꯨꯛ ꯍꯥꯟ ꯅꯧꯅ ꯑꯃꯨꯛ ꯁꯥꯟꯅ ꯍꯧꯔꯦ ꯍ‌ꯣꯏ ꯃꯦꯠꯁ
ꯑꯠꯆꯥꯥ
ꯑꯣꯔꯦ ꯑꯁꯥꯏꯗꯤ ꯑꯈ‌ꯣꯏ ꯂ‌ꯣꯏꯅ ꯀꯩꯅꯣ ꯇꯧꯈ꯭ꯔꯕ ꯍꯥꯏꯗꯤ ꯃꯣꯏꯗꯣ ꯄꯥꯏꯕꯡꯔ ꯃꯤꯒꯤ ꯋꯥꯏꯔꯒꯁꯨ ꯀꯤꯔꯛꯇꯕꯗꯣ ꯫
ꯍꯣꯏ ꯍꯣꯏ ꯑꯁ ꯅꯨꯡꯉꯥꯏꯇꯦ ꯑꯗꯨꯒꯨꯝꯕꯗꯨ ꯫
ꯑꯗꯨꯒ ꯐꯠ ꯎꯝ ꯃꯔꯤꯗꯨ ꯇꯠꯂꯒ ꯄꯤꯔꯛꯄꯗꯨꯗꯨ ꯁꯦꯝꯗ꯭ꯔꯤ ꯫
ꯑꯠꯆꯥ ꯃꯤꯒꯤ ꯄꯣꯠ ꯆꯩ ꯂꯧꯔꯗꯤ ꯁꯦꯝꯕ ꯌꯥꯕꯅꯤꯅ ꯫
ꯎꯝ
ꯑꯗꯨꯅ ꯌꯥꯗ꯭ꯔꯦ ꯍꯧꯖꯤꯛꯀꯥꯟꯁꯦ ꯫
ꯑꯁ ꯒ꯭ꯌꯥꯟ ꯇꯥꯗ‌ꯦꯅ‌ꯦ ꯫
ꯌꯥꯗ꯭ꯔꯦ ꯍꯖꯤꯛꯀꯥꯟ ꯫ ꯑꯣ
ꯃꯥꯒꯤ ꯄ‌ꯣꯛꯇꯨꯁꯨ ꯎꯝ ꯁꯦꯠ ꯑꯃ ꯂꯧꯕꯗꯨ ꯃꯣꯏꯅ ꯁꯥꯟꯅ ꯁꯥꯟꯅꯔꯒ ꯂꯣꯏꯅ ꯃꯥꯡꯍꯟꯕꯤꯔꯦ ꯫
ꯑꯠꯆꯥ
ꯑꯩꯈꯣꯏꯗꯤ ꯌꯥꯝ ꯁꯥꯟꯅꯗ꯭ꯔꯤꯕꯅꯤꯅ ꯁꯥꯟꯅꯔꯀꯥꯟꯗ ꯑꯩꯈꯣꯏꯁꯨ ꯈꯔ ꯑꯩꯅ ꯂꯣꯏꯅꯃꯨꯛ ꯂꯧꯁꯤꯟꯕꯅꯦ ꯁꯣꯅꯤꯡꯗꯅ ꯫
ꯑꯣ ꯑꯗꯨꯗꯤ ꯃꯥꯅꯦ ꯑꯁ ꯅꯨꯡꯉꯥꯏꯇꯦ ꯫
ꯕ‌ꯣꯜꯁꯨ ꯕꯣꯜꯁꯨ ꯑꯩꯈꯣꯏ ꯄꯨꯂꯞ ꯈꯥꯎꯒꯠꯅꯔꯒ ꯁꯥꯟꯅꯕ ꯕꯣꯜꯗꯣ ꯑꯅꯤꯅꯤ ꯂꯩꯌꯦꯕ ꯍꯟꯗꯛ ꯁ‌ꯦ ꯑꯩꯈꯣꯏꯅ ꯑꯃꯗꯨꯁꯨ ꯑꯁ ꯑꯩꯈꯣꯏ ꯄꯥꯔꯇꯤꯗ ꯃꯕꯨꯛ ꯐꯛꯇꯕ ꯑꯃ ꯂꯩꯕ ꯍꯥꯏꯇꯥꯔꯦ ꯫
ꯑꯠꯆꯥ ꯑꯠꯆꯥ
ꯃꯣꯏꯅ ꯑꯩꯈꯣꯏꯗ ꯕ‌ꯣꯜ ꯂꯩꯌ‌ꯦ ꯁꯨꯃꯥꯏꯅ ꯇꯧꯋꯦ ꯈꯣꯠꯂ‌ꯦ ꯁꯥ ꯍꯥꯏꯗꯣꯛꯄꯤꯕ ꯑꯗꯩꯗꯤ ꯕꯣꯜ ꯑꯅꯤꯃꯛꯇꯣ ꯄꯨꯊꯣꯛꯑ ꯁꯥꯟꯅꯔꯦ ꯃꯣꯏꯒꯤꯗꯤ ꯁꯥꯟꯅꯗꯦ ꯫
ꯑꯠꯆꯥ
ꯁꯥꯎꯅꯤꯡꯉꯤꯗ ꯑꯗꯨꯗꯤ ꯫
ꯅꯦꯀꯣ ꯐꯠꯇꯕ ꯂꯩꯕꯁꯨ ꯅꯨꯡꯉꯥꯏ ꯌꯥꯝ ꯋꯥꯏ ꯫
ꯍ‌ꯣꯏ ꯋꯥꯥꯏ ꯎꯝ ꯫
ꯅꯨꯡꯉꯥꯏꯇ‌ꯦ
ꯑꯗꯨꯅꯅ‌ꯦ
ꯑꯗꯨꯕꯨꯗꯤ ꯍꯣꯏ ꯍꯣꯏ ꯎꯝ ꯫
ꯑꯁ ꯑꯩ ꯉꯍꯥꯟꯅꯣ ꯏꯁꯇ꯭ꯔꯨꯠ ꯑꯃ ꯌꯣꯟꯕ ꯫
ꯑꯥ ꯑꯥ
ꯑꯩ ꯑꯩꯁꯨ ꯌꯥꯝ ꯇꯣꯏꯅ ꯑꯃꯨꯔꯛꯈꯛ ꯇꯣꯡꯕꯅꯦꯕ ꯫ ꯍꯦꯛ ꯂꯩꯕꯗꯒꯤ ꯄ꯭ꯔꯤꯗ‌ꯦꯇꯔꯅꯦꯕ ꯑꯥ ꯌꯥꯝ ꯀꯩꯅꯣꯁꯨ ꯎꯝ ꯐꯠꯇꯕꯁꯨ ꯅꯠꯇꯦ ꯑꯣ ꯑꯗꯨ ꯌꯣꯟꯒꯦ ꯇꯧꯕ ꯑꯩꯅ ꯂꯧꯕꯗꯤ ꯋꯥꯟ ꯊꯥꯎꯖꯟ ꯐꯥꯏꯚ ꯍꯟꯗ꯭ꯔꯦꯠ ꯁꯝꯊꯤꯡꯗ ꯂꯧꯕꯅꯦꯕ ꯐ꯭ꯔꯤꯖꯦꯇꯔꯗ ꯑꯗꯨꯔꯣꯒ ꯃꯣꯏꯒꯟꯗ ꯑꯩꯠ ꯍꯟꯗ꯭ꯔꯦꯗꯀꯤꯗ ꯄꯤꯔꯒꯦ ꯁꯤꯅꯦꯕ
ꯎꯝ ꯎꯝ
ꯁꯨꯛꯌꯥ ꯌꯥꯗꯕ ꯋꯥꯅꯤꯗ
ꯏꯁ ꯄꯪꯉꯦ
ꯌꯥꯗꯕꯅꯤꯅ ꯑꯩꯖꯨ ꯑ ꯅꯣꯏ ꯂꯧꯅꯤꯡꯗ꯭ꯔꯗꯤ ꯇꯣꯛꯑꯣ ꯈꯣꯠꯂꯣ ꯑꯗꯨꯗꯩ ꯏꯃꯥꯟꯅꯕ ꯑꯃ ꯑꯉꯥꯡ ꯑꯃ ꯂꯩꯌꯦꯕ ꯏꯃꯥꯟꯅꯕ ꯍꯥꯏꯇꯥꯔꯦ ꯑꯉꯥꯡ ꯑꯣꯏꯔꯁꯨ ꯑꯩꯁꯦ ꯈꯔ ꯑꯉꯥꯡꯒ ꯇꯤꯟꯅꯕꯅꯤꯅꯀꯣ
ꯍꯣꯏ ꯍꯣꯏ ꯑꯗꯨꯗꯤ
ꯃꯥꯗꯣ ꯃꯥꯁꯨ ꯈꯔ ꯋꯥꯕ ꯍꯥꯏꯇꯥꯔꯦ ꯑꯗꯨ ꯕ꯭ꯔꯣ ꯁꯤ ꯑꯩ ꯂꯧꯔꯒꯦ ꯅꯪꯅ ꯀꯔꯤꯒꯤ ꯑꯩꯗꯣ ꯈꯣꯡꯎꯕ ꯂꯩꯇ꯭ꯔꯦ ꯅꯪ ꯑꯍꯟꯕ ꯂꯧꯒꯦ ꯍꯥꯏꯗꯥꯏ ꯀꯥꯗꯥꯏ ꯍꯥꯏꯕ ꯑꯩꯅꯁꯨ ꯀꯔꯟ ꯇꯧꯕ ꯑꯗꯣ ꯄꯩꯁꯥ ꯁꯨꯗꯔꯦ ꯍꯥꯏ ꯑꯗꯨꯅ ꯑꯩꯉꯣꯟꯗ ꯀꯌꯥ ꯄꯤꯒꯦ ꯍꯥꯏꯔꯣ ꯐꯥꯏꯚ ꯐꯤꯐꯇꯤ ꯍꯥꯏꯕ ꯎꯝ ꯍꯥꯏ ꯑꯩꯅ ꯎꯝ ꯍꯥꯏꯔꯒ ꯕꯔꯣ ꯅꯪ ꯌꯦꯡꯕꯤꯕ ꯌꯥꯕꯅꯤ ꯑꯁ ꯅꯪꯅ ꯍꯥꯏꯕꯗꯣ ꯑꯩ ꯌꯦꯡꯕꯤꯔꯤꯗꯨꯗꯤ ꯀꯩꯔꯤ ꯃꯥꯅ ꯑꯃꯨꯛ ꯑꯩꯉꯣꯟꯗ ꯎꯝ ꯇꯧꯁꯤꯔ ꯍꯌꯦꯡ
ꯎꯝ ꯎꯝ
ꯍꯣ ꯐꯔꯦ ꯐꯔꯦ ꯑꯗꯨꯗꯤ ꯃꯥꯗꯣ ꯍꯣꯏ ꯐꯔꯦ ꯐꯔꯦ ꯑꯩ ꯍꯥꯏꯕꯤꯕꯅꯦ ꯑꯗꯨꯗꯤ ꯐꯥꯏꯚ ꯍꯟꯗ꯭ꯔꯦ ꯈꯛꯇꯪ ꯄꯤꯔꯛꯑꯦ ꯃꯥꯗꯣ ꯀꯩꯅꯣ ꯅꯪ ꯐꯥꯏꯚ ꯐꯤꯐꯇꯤ ꯍꯥꯏꯗꯥꯏꯅꯦ ꯐꯥꯏꯚ ꯐꯤꯐꯇꯤ ꯍꯥꯏꯕ꯭ꯔꯥ ꯍꯥꯏꯔꯒ ꯐꯤꯐꯇꯤ ꯗꯣ ꯑꯩ